ꯍꯜꯂꯣ
ꯎꯝ ꯇꯥꯔꯦ ꯇꯥꯔꯦ
ꯑꯣ ꯃꯈꯣꯟ ꯁꯦꯡꯅ ꯇꯥꯕ꯭ꯔꯣ
ꯎꯝ ꯇꯔꯦ
ꯎꯝ ꯀꯩꯀꯩ ꯃꯊꯦꯜ ꯆꯥꯔꯒꯦ ꯉꯁꯤꯗꯤ
ꯉꯁꯤ ꯀꯩ ꯀꯩꯅꯣ ꯑꯩꯅ ꯆꯥꯕꯗꯣ ꯎꯝ ꯑꯣ ꯏꯔꯣꯟꯕ ꯉꯥꯔꯤ ꯌꯥꯎꯗꯕ ꯏꯔꯣꯟꯕꯅꯦ ꯑꯂꯨ ꯀꯥꯍꯧ ꯑꯃ ꯂꯩꯔꯦ ꯍꯣꯇꯦꯜꯗꯩ ꯑꯗꯨꯒ ꯆꯥꯔꯦ
ꯃꯦꯔꯥꯃꯦꯁ ꯂꯣ ꯉꯁꯤꯖꯦ ꯁꯇꯔꯗꯦ ꯑꯣ ꯑꯩꯈꯣꯏꯒꯤꯗꯤ ꯉꯁꯤ ꯉꯥ ꯃꯔꯨꯝ ꯇꯧꯔꯦ ꯑꯗꯨꯒ ꯏꯔꯣꯝꯕ ꯈꯤꯇꯪ ꯑꯃ ꯇꯧꯔꯦ ꯑꯗꯨꯒ ꯆꯥꯔꯦ
ꯑꯁ ꯍꯥꯎꯅꯤꯍꯦ
ꯈꯤꯇꯪ ꯍꯥꯎꯕ ꯋꯥꯠꯂꯤ ꯉꯥ ꯃꯔꯨꯝꯗꯣ ꯃꯁꯥ ꯈꯤꯇꯪ ꯅꯥꯕ ꯅꯔ ꯀꯩꯅꯣ ꯈꯔꯥ ꯑ ꯈꯤꯇꯪ ꯋꯥꯠꯂꯤ ꯒꯥꯔꯤ ꯂꯧꯅꯤ ꯇꯧꯕꯗꯣ ꯂꯥꯛꯑꯕꯣ ꯑꯖꯤꯒꯤ ꯅꯣꯏꯒꯤ
ꯂꯥꯛꯇ꯭ꯔꯤꯗ ꯄꯜꯂꯒ ꯂꯩꯔꯦ ꯑꯗꯣ ꯈꯪꯗꯦ ꯑꯇꯩ ꯆꯦ ꯆꯥꯡꯕꯨꯗꯤ ꯂꯣꯏ ꯂꯣꯏꯁꯜꯂꯝꯃꯦ ꯑꯗꯣ ꯃꯣꯏ ꯍꯌꯦꯡ ꯂꯥꯛꯑꯒ ꯂꯧꯔꯣ ꯍꯥꯏꯔ ꯀꯥꯟꯗ ꯂꯧꯔꯅꯤ
ꯎꯝ ꯄꯁꯇꯥ ꯂꯧꯕꯗꯣ ꯑꯗꯨ ꯂꯥꯛꯑꯗꯤ ꯑꯗ ꯆꯠꯇꯣꯏꯔꯥꯅ
ꯍꯣꯏ ꯆꯠꯇꯣꯏꯅꯦ ꯌꯥꯎꯔꯨꯖꯦ
ꯑꯗꯨꯅꯦ ꯌꯥꯔꯗꯤ ꯌꯥꯎꯒꯦ ꯇꯧꯕ ꯀꯣꯝꯃꯗꯤ ꯀꯣꯝꯗ꯭ꯔꯗꯤ ꯀꯣꯝꯗ꯭ꯔꯦꯗꯅ ꯍꯣꯏ ꯇꯥꯏꯅꯥꯎꯆꯥꯗꯣ ꯅꯍꯥꯟ ꯅꯣꯡꯃꯝꯗꯤ ꯋꯥꯔꯤ ꯁꯅ ꯁꯥꯟꯅꯕꯅꯦ ꯑꯗꯣ ꯄꯥꯎ ꯐꯥꯎꯅꯈꯤꯗ꯭ꯔꯦ ꯑꯗꯨꯝ
ꯑ ꯀꯩ ꯀꯩ ꯀꯩꯝ ꯍꯥꯏꯔꯛꯇ꯭ꯔꯦ ꯈꯣꯠꯂꯛꯇ꯭ꯔꯦ ꯀꯥꯏꯅ ꯍꯥꯏꯔꯝꯕ꯭ꯔꯥ
ꯋꯥꯔꯤꯗꯣ ꯁꯥꯟꯅ ꯁꯥꯟꯅꯗꯣ ꯀꯩ ꯍꯥꯏꯗꯣꯏꯅꯣ ꯀꯩꯅꯣꯗꯣ ꯏꯐꯦꯛꯇꯤꯞ ꯑꯣꯏꯔ ꯑꯣꯏꯗꯣꯏꯔꯥ ꯒ꯭ꯌꯥꯟ ꯇꯥꯗ꯭ꯔꯦꯕ ꯍꯟꯗꯛꯇꯤ
ꯑ
ꯑꯗꯨꯗꯨꯅ ꯑꯩꯅꯕꯨꯗꯤ ꯍꯥꯏꯗꯤ ꯍꯥꯏꯈꯤꯕꯅꯦꯕ ꯉꯥꯏꯍꯥꯃꯨꯛꯇꯣ ꯈꯔ ꯏꯝꯄ꯭ꯔꯨꯚꯃꯦꯟꯕꯨ ꯂꯩ ꯑꯗꯣ ꯍꯥꯏꯗꯤ ꯀꯩꯅꯣ ꯆꯦꯟꯖꯇꯣ ꯄꯥꯛꯅ ꯆꯦꯟꯖ ꯂꯥꯛꯄꯗꯣ ꯄꯥꯛꯅ ꯈꯪꯗ꯭ꯔꯦꯕ ꯑꯩꯁꯦ ꯊꯕꯛꯇꯣ ꯆꯤꯟꯕꯅꯤꯅ
ꯎꯝ
ꯌꯦꯡꯁꯤꯟꯕ ꯑꯣꯞꯖꯥꯔꯕ ꯇꯧꯕꯗꯣ ꯈꯔ ꯁꯣꯏꯔꯦꯗꯅ
ꯎꯝ
ꯑꯗꯨꯗꯨꯅ ꯑꯩꯅ
ꯅꯍꯥꯟ ꯅꯣꯡꯃꯝꯗꯤ ꯋꯥꯔꯤ ꯁꯥꯟꯕꯨꯗꯤ ꯁꯥꯟꯅꯈꯤꯕꯅꯦꯕꯀꯣ
ꯎꯝ
ꯃꯇꯨꯡ ꯇꯥꯔꯛꯄꯗꯗꯤ ꯃꯥꯅ ꯊꯕꯛ ꯑꯃ ꯆꯤꯟꯕ ꯃꯥꯜꯂꯦꯅ ꯑꯩꯅ ꯐꯣꯟꯗꯣ ꯄ ꯇꯧꯒꯦ ꯇꯧꯗ꯭ꯔꯕ ꯎꯝ ꯀꯨꯏꯔꯦ
ꯊꯕꯛ ꯄꯨꯗꯤ ꯗꯨꯝ ꯆꯤꯜꯂꯞꯒꯅꯤ
ꯅꯅꯦ ꯄꯣꯠ ꯆꯩ ꯊꯤꯕ ꯌꯥꯝ ꯆꯠꯂꯤꯗꯅ ꯃꯅꯥ ꯃꯁꯤꯡꯒꯨꯝꯕ ꯊꯤꯕ ꯆꯠ
ꯎꯝ ꯃ ꯑꯣꯐꯤꯁ ꯀꯤꯁ ꯌꯥꯝ ꯆꯠꯄ
ꯑꯣꯐꯤꯁꯀꯤꯁꯨ ꯊꯕꯛ ꯑꯗꯨꯝ ꯀꯩꯅꯣ ꯇꯧꯔꯤꯕ ꯃꯥꯁꯦ
ꯑꯗꯨꯝ ꯈ ꯈꯕꯨꯗꯤ ꯑꯗꯨꯝ ꯇꯧ ꯃꯥꯜꯂꯦ ꯈꯪꯗꯦ
ꯎꯝ ꯍꯥꯏꯗꯤ ꯀꯃꯥꯏ ꯀꯃꯥꯏꯅ ꯇꯧꯔꯤ ꯆꯥꯛꯁꯤꯡꯗꯤ ꯆꯥꯈ꯭ꯔꯕ
ꯂꯩꯔꯤ ꯆꯥꯔꯤ ꯐꯝꯃꯤꯗ ꯌꯦꯡꯉꯤ ꯐꯣꯟ ꯌꯦꯡꯉꯤ
ꯐꯔꯦ ꯈꯔ ꯆꯥꯔ ꯄꯣꯊꯥꯔ ꯃꯥꯏꯟ ꯈꯔ ꯔꯤꯂꯦꯛꯁ ꯇꯧꯗ꯭ꯔ ꯗꯤ ꯉꯝꯗ꯭ꯔꯦ ꯍꯧꯖꯤꯛꯀꯥꯟ ꯅꯠꯇ꯭ꯔꯥ
ꯎꯝ
ꯎꯝ ꯀꯩꯅꯣ ꯍꯣꯏꯒꯤꯗꯤ ꯃꯃꯥꯡꯂꯣꯝꯒꯤꯗꯤ ꯃꯆꯥꯅꯨꯄꯥꯒ ꯃꯃꯥꯒ ꯄꯣꯛꯂꯥꯎꯗ ꯂꯥꯎꯅꯩꯅ
ꯀꯅꯥ ꯀꯅꯥ ꯀꯅꯥ ꯒꯅꯣ ꯍꯥꯏꯁꯦ
ꯃꯃꯥꯡꯉꯣꯝꯒꯤꯗ
ꯈꯪꯗꯦꯗ ꯑꯩ ꯀꯩꯝ ꯇꯥꯗꯦ ꯀꯩꯅꯣ ꯅꯪ ꯍꯥꯏꯔꯀꯥꯟꯅ ꯈꯪꯉꯤ
ꯈꯪꯗꯦ ꯑꯈꯣ ꯃꯥꯅ ꯍꯥꯏꯔꯛꯄꯅꯦꯉꯣꯟꯗ
ꯀꯩꯗꯧꯕꯋꯣꯏ ꯂꯥꯎꯅꯕ
ꯑꯁ ꯑꯗꯨꯝ ꯁꯨꯝ ꯍꯥꯏꯗꯤ ꯖꯁ ꯀꯩꯅꯣ ꯇꯧꯕꯗꯣ ꯅꯍꯥꯟꯈꯩ ꯎꯅꯔꯨꯗꯕꯅꯤ ꯌꯥꯝ ꯕꯣꯟꯗꯤꯡ ꯂꯩꯒꯗ꯭ꯔꯥ ꯀꯥꯏꯅ ꯈꯟꯕꯗꯣ ꯅꯨꯡꯁꯤꯅꯅ ꯂꯩꯒꯗ꯭ꯔꯥ ꯀꯥꯏꯅ ꯈꯟꯕꯗꯨꯗ ꯁꯨꯝ ꯃꯆꯥꯗꯨꯁꯨ ꯃꯃꯥꯁꯨ ꯌꯥꯝ ꯀꯝꯄ꯭ꯂꯦꯟ ꯇꯧꯅꯩꯗꯅ
ꯃ ꯃꯥꯟꯨꯒ ꯀꯔꯔꯣ ꯍꯥꯏꯌꯦꯕꯨꯣ
ꯑꯁ ꯅꯣꯏꯒꯤ ꯃꯃꯥꯡꯂꯣꯝꯗ ꯀꯅꯥꯃꯨꯛ ꯀꯠ ꯂꯩ ꯈꯪꯗ꯭ꯔꯕꯣ
ꯊꯣꯛꯂꯛꯄ ꯊꯣꯛꯂꯛ ꯑꯒꯦꯔꯣ
ꯍꯥ
ꯊꯣꯛꯂꯛꯏꯔꯕ ꯑꯥꯗꯒꯤ
ꯍꯣꯏ ꯆꯦꯞꯆꯥ ꯊꯣꯛꯂꯛꯏ ꯅꯪ ꯈꯪꯗ꯭ꯔꯕ
ꯑꯣ ꯑꯣ ꯀꯩꯅꯣꯔꯣ ꯒꯦꯔꯤꯒꯁ ꯆꯦꯝꯆꯥ ꯒꯔꯣ
ꯎꯝ ꯃꯃꯤꯡ ꯍꯥꯏꯗ꯭ꯔꯁꯨ ꯑꯗꯨꯝ ꯈꯪꯅ ꯌꯥꯔꯦ ꯗꯨꯕꯨ
ꯀꯌꯤꯝꯇꯥꯗꯤꯌꯦ
ꯍꯥꯟꯅꯁꯨ ꯇꯧꯕꯅꯦꯕ ꯍꯟꯗꯛꯁꯨ ꯏꯆꯦ ꯃꯥ ꯉꯍꯥꯟꯃꯨꯛ ꯅꯣꯡꯃꯝ ꯆꯠꯂꯨꯕꯅꯤ
ꯃꯄꯥꯟꯁꯨ ꯊꯣꯛꯇꯦ ꯃꯤꯁꯨ ꯇꯤꯟꯅ ꯗꯦ ꯗꯥꯕꯨꯡ ꯊꯥꯏꯅ ꯗꯥꯕꯨꯡ ꯆꯥꯅ ꯃꯄꯥꯟ ꯊꯣꯛꯇꯕꯒ ꯆꯞ ꯃꯥꯟꯅꯔꯝꯗ꯭ꯔ
ꯃꯃꯥ ꯍꯣꯏꯅꯁꯨ ꯍꯥꯟꯅ ꯂꯩꯈ꯭ꯔꯕ ꯑꯦꯛꯁꯄꯤꯔꯤꯟꯁꯇꯣ ꯑꯗꯨꯝ ꯆꯞ ꯃꯥꯟꯅꯅ ꯊꯣꯛꯍꯟꯅꯕ ꯑꯗꯨꯝ ꯀꯟꯗꯤꯁꯟ ꯁꯦꯝꯃꯗꯤ ꯀꯩ ꯀꯥꯟꯅꯅꯤ ꯈꯔ ꯍꯣꯡꯗꯣꯛꯄꯤꯗ꯭ꯔꯗꯤ ꯑꯉꯥꯡꯗꯣ
ꯍꯣꯏ ꯉꯧꯔꯛꯑꯅꯤ ꯍꯥꯏꯕ ꯑꯃꯥꯏ ꯑꯗꯨꯝ ꯂꯩꯔꯅꯤ ꯃꯅꯨꯡꯗ
ꯑꯈꯣꯏꯅꯗꯤ ꯀꯔꯤ ꯍꯥꯏꯌꯨ ꯑꯈꯣꯏꯗꯩ ꯍꯦꯟꯅ ꯂꯥꯏꯔꯤꯛ ꯂꯥꯏꯁꯨ ꯍꯩꯔꯕ ꯉꯥꯛꯇꯅꯤ ꯂꯥꯏꯁꯨꯒꯤꯗꯤ ꯈꯪꯗ꯭ꯔꯦ ꯂꯥꯏꯔꯤꯛ ꯇꯤ ꯈꯣꯏꯗꯩ ꯍꯥꯏꯔ ꯉꯥꯛꯇꯅꯤꯅ
ꯂꯥꯏꯁꯨꯅꯤ ꯀꯩꯅꯣ ꯈ꯭ꯋꯥꯏ ꯃꯔꯨ ꯑꯣꯏꯔꯤꯁꯦ ꯂꯥꯏꯔꯤꯛꯇꯨ ꯅꯠꯇꯦ
ꯑꯗꯨ ꯔꯤꯌꯦꯂꯥꯏꯁ ꯇꯧꯗ꯭ꯔꯗꯤ ꯀꯩ ꯇꯧꯅꯤ
ꯎꯝ
ꯗꯨꯅꯤ ꯁꯨꯃꯥꯏꯅ ꯇꯧꯕꯒꯤ ꯑ ꯊꯦ ꯁꯣꯏꯕꯒꯦꯁꯨꯣ ꯃꯣꯏꯒꯤ ꯈꯔ ꯃꯤ ꯆꯌꯦꯠꯅꯕ ꯈꯣꯠꯅꯕ ꯈꯔ ꯂꯩꯅꯕ ꯁꯥꯎꯅꯕ ꯌꯥꯎ ꯃꯥꯜꯂꯦ ꯃꯣꯏ ꯃꯣꯏꯒ ꯃꯣꯏ ꯃꯅꯥꯎ ꯃꯄꯥ ꯍꯣꯏꯒ
ꯂꯝꯒꯤꯔꯣꯖꯥ
ꯎꯝ
ꯎꯝ
ꯊꯒꯤ ꯍ ꯇꯧ ꯂꯩꯅ ꯍꯇ ꯋꯥꯔꯤ ꯇꯥꯏ ꯀꯃꯥꯏꯅ ꯇꯧꯗꯣꯏꯅꯣ ꯍꯪꯗꯦ ꯑꯗꯨ ꯃꯊꯥ ꯁꯥꯗꯕ ꯃꯤꯁꯤ ꯑꯝꯇ ꯂꯩꯇ꯭ꯔꯦꯀꯣ ꯍꯧꯖꯤꯛꯀꯥꯟ ꯑꯃꯅ
ꯑꯗꯨꯅꯤ ꯇꯧꯔꯤꯁꯦ ꯅꯪꯁꯨ ꯊꯕꯛ ꯐꯪꯉꯛꯑꯝꯒꯅꯤꯅꯦ ꯅꯪꯁꯨ ꯊꯕꯛ ꯐꯪꯗꯕꯩ ꯃꯊꯥ ꯁꯥꯡꯔꯝꯒꯅꯦꯕ
ꯊꯕꯛꯇꯤ ꯐꯪꯗꯕ ꯅꯠꯇꯦ ꯑꯩꯅ ꯇ꯭ꯔꯥꯏ ꯇꯧꯗꯕꯩꯅꯤ ꯍꯦ
ꯑꯗꯣ ꯑꯩꯗꯤ ꯊꯕꯛꯁꯦ ꯍꯧꯖꯤꯛ ꯑꯩꯁꯨ ꯇꯧꯔꯤꯕꯁꯤꯅ ꯊꯕꯛ ꯁꯤꯒꯤ ꯃꯇꯊꯥ ꯁꯔꯅꯕꯅꯤ ꯍꯥꯎꯖꯤꯛ
ꯅꯪ ꯑꯦꯛꯁꯄꯤꯔꯤꯌꯦꯟꯁ ꯆꯥꯗꯦ ꯅꯪ ꯂꯦꯝ ꯑꯃ ꯂꯩꯕ ꯅꯠꯇꯦꯅ ꯑꯩꯁꯨ ꯊꯕꯛ ꯀꯩꯝꯇ ꯇ꯭ꯔꯥꯏ ꯇꯧ ꯭ꯔꯤꯁꯤꯗꯤ ꯑꯩ ꯃꯈꯥ ꯊꯝꯊꯕ ꯌꯥꯔꯗꯤꯅ ꯑꯇꯣꯞꯄ ꯄꯦꯄꯔ ꯃꯌꯥꯝ ꯄꯥꯕ꯭ꯂꯤꯁ ꯇꯧꯕꯗꯣ ꯄꯥꯔꯤꯌꯦ ꯑꯗꯨꯅꯅꯦ ꯑꯩꯅ ꯊꯕꯛꯇꯣ ꯆꯪꯒꯦ ꯍꯥꯏꯔꯗꯤ ꯊꯕꯛ ꯇꯦꯝꯗꯣ ꯇꯧꯅꯕ ꯑꯗꯨꯗ ꯐꯣꯀꯁ ꯅꯝꯅꯤꯕ ꯑꯩꯅ ꯊꯕꯛ ꯁꯤꯗ ꯀꯌꯥ ꯑꯩꯈꯣꯏ ꯆꯪꯗ꯭ꯦꯔꯤꯕ
ꯑꯝ
ꯑꯩꯈꯣꯏ ꯄꯩꯁꯥ ꯈꯨꯗꯣꯡꯆꯥꯥꯗꯕꯅꯤꯅ ꯑꯩꯈꯣꯏꯗꯤ ꯋꯥꯔꯁꯨ ꯋꯥꯅ ꯂꯋꯔ ꯁꯦꯛꯁꯟꯒꯤꯗ ꯑꯣꯏꯔꯒꯁꯨ ꯑꯦꯁ ꯑꯦꯁ ꯁꯤꯒꯨꯝꯕꯒꯤꯗ ꯉꯝꯅꯕ ꯂꯤꯛꯇꯣꯏꯅꯦ ꯑꯩꯗꯤ ꯅꯠꯇꯗꯤ ꯌꯥꯔꯣꯏꯕ ꯑꯗꯨ ꯑꯗꯨꯗꯣ ꯄ꯭ꯔꯤꯄꯔꯦꯁꯟ ꯇꯧꯈꯤꯔꯣꯏꯗ
ꯑꯝ
ꯇꯧꯈꯤꯔꯣꯏꯕꯀꯣ ꯇꯨ ꯊꯥꯎꯖꯟ ꯇ꯭ꯋꯦꯟꯇꯤ ꯁꯚꯦꯟꯁꯤꯐꯥꯎ ꯃꯅꯨꯡꯒꯤꯗ ꯌꯦꯡꯒꯦ ꯑꯃꯇꯪ
ꯎꯁꯜꯂꯣ ꯑꯩꯗꯤ ꯈꯪꯗꯦ ꯑꯩ ꯑꯩ ꯄ꯭ꯔꯥꯏꯚꯦꯠꯀꯤ ꯖꯣꯕ ꯑꯃ ꯇꯧꯒꯗꯧ ꯃꯥꯜꯂꯦ ꯈꯪꯗꯦ
ꯄ꯭ꯔꯥꯏꯚꯦꯠꯀꯤ ꯖꯣꯕ ꯑꯣꯏ ꯅꯪꯅ ꯄ꯭ꯔꯥꯏꯚꯦꯠ ꯅꯪ ꯅꯍꯥꯟꯋꯥꯏ ꯑꯩꯅ ꯒꯣꯔꯃꯦꯟ ꯖꯣꯕ ꯇꯧꯕꯩ ꯍꯥꯏꯕ ꯅꯪꯕꯨ ꯄ꯭ꯔꯥꯏꯚꯦꯠꯀꯤ ꯌꯥꯝ ꯍꯥꯏꯔꯝꯗꯥꯏꯅꯦ ꯑꯩꯉꯣꯟꯗ
ꯈꯪꯗꯔ꯭ꯦꯗꯥ꫰
ꯅꯪ ꯅꯅꯦ ꯌꯥꯝ ꯒꯤꯚꯦꯔꯃꯦꯟꯠ ꯖꯤꯕ ꯄꯥꯝꯗꯦ ꯌꯥꯝ ꯏꯁ꯭ꯇꯦꯛꯅꯦꯟ ꯑꯣꯏꯒꯥꯏꯅ ꯇꯧꯔꯃꯤꯅꯦ ꯑꯁꯨꯗꯤ ꯑꯩꯏꯪꯗ
ꯒꯤꯌꯟ ꯇꯥꯗꯦ ꯃꯅꯤꯄꯨꯔꯁꯦ ꯁꯨꯝ ꯂꯩꯗꯅ ꯒꯣꯃꯦꯟꯠ ꯁꯨꯝ ꯈꯜꯂꯛꯄ ꯍꯥꯏꯗ ꯑꯩꯅ ꯁꯨꯝ ꯋꯥꯈꯟꯗ ꯍꯥꯏꯕꯗꯤ ꯍꯌꯦꯡ ꯁꯨꯝ ꯍꯥꯏꯗꯤ ꯃꯄꯥꯟꯗ ꯁꯨꯝ ꯇꯧꯔ ꯌꯋ ꯌꯥꯗꯦꯗ ꯫
ꯎꯝ ꯑꯩꯅ ꯊꯥꯏꯅ ꯍꯥꯏꯕ ꯅꯪ ꯊꯨꯟꯗ ꯑꯝꯇ ꯍꯥꯞꯇꯝ
ꯄꯥꯝꯗꯦ ꯋꯥꯕ ꯏꯟꯚꯥꯏꯔꯣꯟꯃꯦꯟꯇꯣ ꯑꯗꯨꯗ ꯋꯥꯅ ꯇꯧꯕ ꯆꯠꯄ ꯈꯣꯠꯄꯁꯦ ꯑꯦꯛꯁꯄ꯭ꯂꯣꯔ ꯇꯧꯕꯁꯨ ꯑꯝꯇ ꯐꯪꯗꯦ ꯑꯩꯅ ꯏꯁꯇꯦꯕꯤꯂꯤꯇꯤꯒꯤ ꯕꯦꯖ ꯇꯧꯔꯗꯤ ꯍꯨꯖꯤꯛ ꯍꯨꯖꯤꯛꯇꯤ ꯅꯍꯥ ꯑꯣꯏꯔꯤ ꯕꯅꯤꯅ ꯄ꯭ꯔꯥꯏꯚꯦꯠꯇ ꯃꯌꯥꯝ ꯖꯣꯏꯟ ꯇꯧꯔꯨꯔꯒꯁꯨ ꯆꯠ ꯃꯌꯥꯝ ꯇꯧꯔꯒꯁꯨ ꯑꯩꯅ ꯍꯥꯏꯗꯣ ꯃꯃꯍꯣꯏꯒ ꯑꯍꯟ ꯑꯣꯏꯁꯜꯂꯛꯄꯅꯤꯅ ꯏꯁꯇꯦꯕꯤꯂꯤꯇꯤ ꯍꯦꯛꯇ ꯊꯤꯔꯛꯄꯅꯦꯕ ꯑꯗꯨꯗꯨꯅ ꯍꯥꯏꯕꯋꯥꯅꯦ ꯑꯗꯨꯕꯨꯗꯤ ꯀꯩꯁꯨ ꯀꯥꯏꯗꯦ ꯑꯩꯅ ꯍꯥꯏꯗꯤ ꯁꯨꯝ ꯊꯥꯏꯅꯗꯤ ꯌꯥꯝꯅ ꯌꯪ ꯑꯣꯏꯔꯤꯉꯩꯒꯤ ꯃꯇꯝꯗꯨꯗꯗꯤ ꯑꯗꯨꯃꯥꯏꯅ ꯍꯥꯏꯕꯅꯦꯕ ꯅꯪ
ꯄꯥꯝꯃꯦ ꯊꯥꯖꯔꯛꯇꯕ ꯊꯥꯖꯗꯕ ꯍꯥꯏ ꯅꯪ ꯃꯥꯏꯅ ꯍꯥꯏꯈꯤꯕꯅꯤꯅ ꯑꯗꯣ ꯒꯣꯔꯃꯦꯟ ꯄꯥꯝꯝꯕꯅ ꯒꯣꯔꯃꯦꯟ ꯊꯤꯔꯨꯔꯦ ꯀꯩꯁꯨ ꯀꯥꯏꯕ ꯂꯩꯇꯦꯅ ꯐꯪꯗ꯭ꯔꯒꯅ ꯐꯪꯗ꯭ꯔꯦ ꯍꯪ ꯐꯪꯗꯕꯥ ꯍꯥꯏꯁꯦ ꯍꯧꯖꯤꯛ ꯍꯧꯖꯤꯛꯀꯤ ꯐꯪꯗꯕ ꯋꯥꯅꯤ ꯃꯇꯨꯡ ꯇꯥꯔꯛꯄꯗ ꯐꯪꯉꯔꯣꯏ ꯍꯥꯏꯕꯗꯤ ꯅꯠꯇꯦꯗꯅ ꯍꯥ
ꯎꯝ ꯎꯝ
ꯃꯅꯤꯄꯨꯔꯁꯨ ꯄꯩꯁꯥ ꯏꯕꯦꯃꯥ
ꯑꯗꯣ ꯅꯣꯏꯅꯅꯦ ꯄꯩꯁꯥ ꯄꯤꯖꯕ ꯍꯦꯛꯇ ꯍꯥꯏ ꯃꯌꯥꯝꯗꯣ ꯑꯩ ꯋꯥ ꯍꯥꯏꯒꯦ ꯅꯁꯥꯅ ꯐꯖꯅ ꯃꯈꯣꯡ ꯁꯦꯡꯅ ꯐꯤꯠ ꯑꯣꯏꯔꯒ ꯀꯟꯐꯤꯗꯦꯟꯁ ꯋꯥꯡꯉ ꯂꯩꯔꯛ ꯇꯥꯔꯗꯤ ꯔꯦꯡ ꯍꯣꯜꯗꯔ ꯑꯣꯏꯔꯗꯤ ꯄꯩꯁꯥꯗꯨ ꯌꯥꯝ ꯆꯪꯉꯣꯏꯌꯦ
ꯏꯕꯦꯃ ꯑꯗꯨꯗꯤ ꯌꯥꯝ ꯂꯥꯏꯕꯅꯤꯅ
ꯑꯗꯨ ꯅꯪ ꯑꯁꯥꯅ ꯂꯥꯏꯗꯕꯗꯣ ꯂꯥꯏꯗꯕꯗꯨ ꯅꯪꯁꯥꯅ ꯍꯣꯠꯅꯖꯇꯥꯥꯔꯦꯗꯅ ꯑꯦꯠꯂꯤꯁ ꯑꯩꯅ ꯍꯥꯏꯗꯤ ꯏꯟꯇꯔꯃꯦꯗꯤꯌꯦꯠ ꯑꯇꯩ ꯈꯤꯇꯪ ꯐꯒꯠꯅꯕꯗꯤ ꯍꯣꯠꯅꯕ ꯌꯥꯏꯗꯅ
ꯎꯝ
ꯑꯗꯨꯅꯤꯗ ꯌꯥꯝꯅ ꯍꯦꯛꯇ ꯍꯥꯏꯌꯦꯁ ꯄꯣꯖꯤꯁꯟ ꯀꯅ ꯇꯧꯗ꯭ꯔꯁꯨ ꯍꯥꯏꯌꯦꯁ ꯔꯦꯡꯛꯇ ꯇꯥꯗ꯭ꯔꯒꯁꯨ ꯏꯟꯇꯔꯃꯦꯗꯦꯠꯗꯤ ꯃꯌꯥꯝ ꯆꯠꯅꯔꯤꯕ ꯔꯦꯡꯛꯇꯣ ꯑꯗꯩ ꯈꯤꯇꯪꯗꯤ ꯍꯦꯟꯒꯠꯂꯦ ꯅꯣꯏ ꯑꯗꯨ ꯅꯣꯏꯗꯤ ꯀꯔꯟ ꯑ‌ꯦꯐ‌ꯦꯔ꯭ꯁ ꯁ ꯌꯥꯝ ꯕꯦꯁ ꯇꯧꯔꯅꯤ ꯅꯣꯏꯗꯤ ꯍꯧ ꯀꯥꯟ ꯊ ꯑꯣ ꯑꯅꯝꯕꯅ ꯀꯔꯦꯟ ꯑꯦꯐꯤꯌꯔꯁꯁꯦ ꯌꯥꯝ ꯆꯥꯎꯋꯤꯗꯅ
ꯎꯝ
ꯑꯗꯨ ꯃꯉꯥꯏꯔꯦ ꯑꯩꯅ ꯈꯪꯕ ꯍꯣ ꯅꯪ ꯋꯥꯅꯤ ꯃꯥ ꯑꯗꯨꯝ ꯊꯤꯔꯨꯒꯦꯁ ꯄ꯭ꯔꯥꯏꯚꯦꯠꯇ ꯖꯣꯏꯟ ꯇꯧꯋꯦꯅ ꯀꯩꯁꯨ ꯀꯩꯅꯣ ꯇꯧꯅꯤꯡꯉꯥꯏ ꯑꯦ ꯒꯣꯔꯃꯦꯟꯒꯤ ꯑꯃꯨꯛ ꯌꯥꯎꯔ ꯂꯣꯏꯔꯦ
ꯎꯝ
ꯅꯠꯇ꯭ꯔ
ꯃꯥꯅꯦ
ꯑꯗꯒꯤ ꯅꯪꯗꯤ ꯌꯨꯝꯗ ꯂꯩꯔꯤꯗꯨꯁꯨ ꯑꯗꯨꯝ ꯊꯕꯛ ꯀꯩꯀꯥ ꯃꯆꯥ ꯃꯆꯥ ꯇꯧꯕꯅꯤꯅ ꯃꯆꯥ ꯃꯆꯥ ꯍꯥꯏꯗꯤ ꯌꯨꯝꯗ ꯇꯧꯕ ꯌꯥꯕ ꯊꯕꯛꯈꯩ ꯇꯧꯕꯅꯤꯅꯅꯦ ꯅꯗꯤ ꯈꯨꯠ ꯍꯥꯡ ꯇꯕꯅꯤꯅ ꯑꯗꯨꯝ ꯀꯩꯁꯨ ꯀꯥꯏꯗꯦ ꯑꯄꯣꯏꯗꯤ ꯀꯩꯝ ꯇꯧꯗꯕꯤ ꯂꯩꯕꯅꯤꯅꯅꯦ ꯑꯗꯨꯗꯅꯦ ꯑꯩꯅ ꯊꯕꯛ ꯈꯔ ꯌꯦꯡꯗꯗꯤ
ꯅꯪꯒꯤ ꯏꯕ ꯇꯣꯛꯈ꯭ꯔꯕ ꯅꯪ ꯒꯤꯗ
ꯑꯥ ꯍꯧꯖꯤꯛ ꯍꯧꯨꯖꯤꯛꯇꯤ ꯑꯗꯨꯒꯤ ꯄꯣꯠꯇꯣ ꯌꯥꯗꯦ ꯌꯥꯗꯕ ꯍꯥꯏꯕ ꯑꯗꯨꯗꯤ ꯑꯩꯒꯤ ꯄꯣꯠ ꯋꯥꯠꯂꯤꯕꯅꯤꯅ ꯑꯗꯨ ꯍꯥꯟꯅ ꯀꯝꯄ꯭ꯂꯤꯠ ꯇꯧꯗ꯭ꯔꯗꯤꯀꯣ
ꯎꯝ
ꯈꯪꯗꯦꯗ ꯖꯣꯕꯁꯦ ꯑꯣꯐꯔ ꯂꯦꯞ ꯇꯧꯕ ꯃꯥꯜꯂꯦ ꯁꯨꯝ ꯍꯥꯏꯗꯤ ꯑꯃꯒ ꯑꯃꯒ ꯌꯥꯟꯁꯟꯅꯕ
ꯈꯪꯗꯦꯑꯩ ꯒꯔꯥꯟꯗ ꯇꯥꯁꯦ ꯑꯦꯁ ꯕꯥꯔꯁꯦ ꯒꯣꯔꯃꯦꯟꯒꯤ ꯑꯦꯁ ꯕꯥꯔ ꯑꯣꯏꯕꯁꯦ ꯆꯍꯤ ꯀꯨꯟꯊ꯭ꯔꯥ ꯃꯉꯥ ꯅꯠꯇ꯭ꯔꯣ
ꯎꯝ ꯀꯨꯟꯊ꯭ꯔꯥ ꯃꯉꯥ ꯍꯥꯏꯔꯤꯁꯦ ꯖꯨꯁ ꯇ꯭ꯋꯦꯟꯇꯤ ꯅꯥꯏꯟꯗꯒꯤ ꯐꯤꯠ ꯊꯧꯕꯁꯨ ꯀꯩꯅꯣꯒꯤꯁꯨ ꯑꯦꯁ ꯑꯦꯁ ꯁꯤꯒꯤ ꯇ꯭ꯋꯦꯟꯇꯤ ꯅꯥꯏꯟꯗꯒꯤ ꯂꯩꯕ ꯌꯥꯎꯋꯤ ꯊꯥꯔꯇꯤ ꯇꯨꯗꯒꯤ ꯂꯩꯕ ꯌꯥꯎꯋꯤ ꯊꯥꯔꯇꯤ ꯊ꯭ꯔꯤ ꯂꯩꯕ ꯌꯥꯎꯋ ꯊꯥꯔꯇꯤ ꯐꯥꯏꯚ ꯂꯩꯕ ꯌꯥꯎꯏꯤ ꯑꯗꯨꯗ ꯅꯣꯏꯅ ꯍꯥꯟꯅ ꯒꯣꯔꯃꯦꯟ ꯖꯣꯕ ꯇꯧꯔꯛ ꯑꯉꯥꯡ ꯑꯣꯏꯇꯥꯔꯗꯤ ꯃꯤ ꯑꯣꯏ ꯇꯥ ꯑꯗꯨ ꯃꯁꯥꯒꯤ ꯔꯤꯂꯦꯛꯁꯦꯁꯟ ꯈꯔ ꯂꯩꯒꯅꯤ ꯆꯍꯤ ꯑꯗꯨ ꯅꯠꯇ꯭ꯔꯒꯗꯤ ꯑꯦꯁ ꯕꯥꯔꯗꯣ ꯑꯗꯨꯃꯥꯏꯅ ꯂꯩꯗꯣꯏꯅꯤꯗꯣ ꯑꯩꯈꯣꯏꯁꯨ ꯍꯥꯏꯕ ꯅꯪꯁꯨ ꯑꯦꯀꯥꯗꯃꯤꯛꯁ ꯌꯦꯡꯉꯛꯗꯤ ꯇꯨ ꯊꯥꯎꯖꯟ ꯋꯥꯟ ꯄꯥꯜꯂꯝꯒꯅꯤꯍꯦ ꯆꯍꯤ ꯑꯃꯅꯤ ꯑꯗꯨꯝ ꯂꯩꯔꯁꯤꯗꯤ
ꯍꯣꯏ ꯑꯗꯨꯕꯨꯗꯤ ꯆꯨꯝꯃꯤꯅ ꯑꯦꯀꯥꯗꯃꯤꯛ ꯑꯦꯁꯇ ꯂꯩꯗꯣꯏꯔꯤꯅꯦ ꯅꯠꯇ꯭ꯔꯥ ꯎꯝ
ꯑꯩꯁꯨ ꯆꯍꯤ ꯇ꯭ꯋꯦꯟꯇꯤ ꯁꯤꯛꯁ ꯁꯨꯗ ꯉꯥꯏꯔꯤꯝ ꯀꯩꯅꯣ
ꯑꯩ ꯇ꯭ꯋꯦꯟꯇꯤ ꯐꯥꯏꯚ ꯑꯗꯨꯗ ꯒꯣꯔꯃꯦꯟ ꯖꯣꯕꯁꯦ ꯑꯦꯄ꯭ꯂ ꯇ ꯇ꯭ꯔꯥꯏ ꯇꯧꯍꯧꯁꯤꯕꯣ ꯑꯩꯉꯣꯟꯖ ꯅꯠꯇ꯭ꯔꯗꯤ ꯍꯌꯦꯡ ꯊꯤꯔꯎ ꯆꯥꯗꯣꯅꯤꯅꯀꯣ ꯃꯅꯤꯄꯨꯔꯁꯤꯗꯗꯤ ꯏꯔꯥꯡ ꯇꯧꯕꯅ ꯕꯤꯖꯤꯅꯦꯁ ꯇꯧꯕꯁꯨ ꯗꯨꯀꯥꯟ ꯐꯝꯕꯁꯨ ꯑꯗꯨꯝ ꯉꯤ ꯈꯪꯉꯤ
ꯑꯗꯨꯅꯤꯅꯦ ꯍꯧꯖꯤꯛꯇ ꯔꯤꯌꯦꯂꯥꯏꯁ ꯇꯧꯔꯑꯝꯒꯅꯤ ꯀꯤꯟ ꯇꯤꯟꯗꯅ
ꯋꯥꯅꯕꯒꯤ ꯑꯋꯥꯕ ꯃꯌꯥꯝꯗꯣ ꯊꯦꯡꯅꯔꯛꯄꯩꯅꯦ ꯅꯪꯁꯨ ꯈꯪꯉꯛꯏꯁꯦ ꯋꯥ ꯃꯌꯥꯝ ꯍꯥꯏꯗꯤ ꯄꯩꯁꯥꯒꯤ ꯄ꯭ꯔꯣꯕ꯭ꯂꯦꯝ ꯑꯗꯒꯤ ꯄ꯭ꯔꯥꯏꯚꯦꯠꯀꯤꯨꯗꯁꯨ ꯑꯋꯥꯕ ꯃꯌꯥꯝ ꯐꯦꯁ ꯑꯆꯧꯕꯅ ꯅꯪ ꯈꯪꯉꯛꯑꯦꯗꯅ ꯍꯧꯖꯤꯛꯇꯤ ꯍꯥꯏꯗꯤ ꯍꯥꯟꯅꯗꯤ ꯈꯪꯉꯛꯀꯁꯨ ꯑ ꯐꯂꯁꯨ
ꯄ꯭ꯔꯥꯏꯚꯦꯠ ꯍꯥꯏꯁꯦ
ꯎ ꯎꯝ ꯃꯅꯤꯄꯨꯔ ꯄꯥꯏꯕꯤ ꯨꯝꯕ ꯍꯥꯏꯗꯤ ꯐꯪꯕꯒꯨꯝꯕ ꯂꯥꯏꯅ ꯐꯪꯕ ꯑꯗꯨꯝ ꯄꯩꯁꯥ ꯑꯗꯨꯝ ꯂꯤꯁꯤꯡ ꯌꯥꯡꯈꯩ ꯁꯤꯛꯁꯇꯤ ꯊꯥꯎꯖꯟꯒꯨꯝꯕ ꯆꯥꯕꯒꯨꯝꯕ ꯑꯣꯏꯕ ꯄ꯭ꯔꯥꯏꯚꯦꯠꯇ
ꯑꯁ ꯀꯥꯏꯗꯦ ꯀꯥꯏꯗꯦ ꯄ꯭ꯔꯥꯏꯚꯦꯠꯇꯅꯪ ꯑꯗꯨꯒꯤꯗꯨꯗ ꯐꯥꯏꯅꯥꯟꯁ ꯁꯤꯗ ꯅꯪ ꯐꯤꯞꯇꯤ ꯁꯤꯛꯁꯇꯤꯩ ꯍꯧꯒꯦ ꯍꯥꯏꯇꯥꯔꯦ ꯅꯪ ꯋꯥꯛ ꯑꯦꯛꯁꯄꯤꯔꯤꯌꯦꯟꯁ ꯌꯥꯎꯗꯗꯤ ꯌꯥꯔꯣꯏ
ꯑꯩ ꯐꯥꯏꯅꯥꯟꯁ ꯆꯠꯇ꯭ꯔꯦ ꯏꯕꯦꯝꯃ ꯐꯥꯏꯅꯥꯟꯁꯇ ꯍꯣꯡꯉꯦ ꯑꯩ ꯐꯥꯏꯅꯥꯟꯁ ꯇꯧꯗꯦ ꯑꯩ ꯗꯤꯖꯥꯏꯟ ꯇꯧꯗꯦ ꯀꯥꯏꯗꯅ ꯑꯩ ꯑꯍꯥꯟꯕꯗꯗ ꯁꯦꯜꯁꯅꯤ ꯀꯩꯅꯣ ꯍꯧꯖꯤꯛ ꯃꯥꯔꯀꯦ ꯍꯧꯖꯤꯛ ꯍꯧꯖꯤꯛ ꯐꯥꯏꯅꯥꯟꯁꯤꯌꯦ ꯏꯁꯄꯦꯁꯤꯂꯥꯏꯖꯦꯁꯟꯟꯅꯅꯤ
ꯑꯗꯨꯅꯦ ꯏꯁꯄꯦꯁꯦꯂꯥꯏꯖꯦꯁꯟꯗꯨꯅꯦ ꯑꯩꯅ ꯍꯥꯏꯖꯩ ꯅꯪ
ꯇꯧꯋꯦ ꯑꯗꯣ ꯑꯩ ꯁꯦꯜꯁꯇ ꯑꯣꯏꯅ ꯏꯟꯇꯔꯟꯁꯤꯞ ꯇꯧꯔꯤꯕ ꯑꯗꯥ ꯍꯧꯖꯤꯛ ꯑꯃꯨꯛ ꯗꯤꯖꯥꯏꯟꯗ ꯇꯧꯗꯣꯏꯅꯦꯕ ꯗꯤꯖꯥꯏꯅꯤꯡꯗ
ꯎꯝ ꯌꯥꯏꯌꯦ ꯑꯗꯨꯗꯤ ꯐꯖꯅ ꯐꯖꯅ ꯑꯍꯨꯝꯃꯛ ꯏꯁꯄꯦꯁꯂꯥꯏꯖꯦꯁꯟ ꯑꯍꯨꯝ ꯂꯩꯕꯒꯨꯝꯕꯅꯤꯅ ꯁꯝ ꯍꯥꯏꯕ
ꯅꯠꯇꯦ ꯖꯣꯕꯇꯣ ꯗꯤꯖꯥꯏꯟ ꯀꯦꯔꯤꯌꯔ ꯆꯦꯟꯖ ꯇꯧꯗꯣꯔꯦ ꯍꯥꯏꯕ ꯑꯩ ꯗꯤꯖꯥꯏꯟꯗ
ꯑꯣ ꯈꯪꯗꯦ ꯃꯥꯅꯤ ꯄꯨꯔꯗ ꯗꯤ ꯐꯣꯔꯇꯤꯒꯤ ꯃꯊꯛꯇ ꯄ꯭ꯔꯥꯏꯚꯦꯠꯇ ꯐꯣꯔꯇꯤ ꯐꯤꯞꯇꯤ ꯁꯤꯛꯁꯇꯤ ꯆꯥꯒꯦ ꯍꯥꯏ ꯇꯥꯔꯗꯤ ꯅꯪ ꯂꯣꯡ ꯇꯥꯔꯝ ꯑꯦꯛꯁꯄꯤꯔꯤꯌꯦꯟꯁ ꯌꯥꯝ ꯗꯔꯀꯥꯔ ꯂꯩ ꯍꯥꯏꯗꯤ ꯑꯩꯅ ꯑꯩꯅ ꯊꯦꯡꯅꯔꯛꯄ ꯃꯤꯗꯅꯦ